ꯑꫭ
ꯍꯥꯎ꯫
ꯀꯩꯗꯧꯔꯒꯦ
ꯆꯨꯖꯥꯛ ꯆꯥꯎꯕ
ꯎꯝ ꯆꯍꯥꯎ ꯆꯍꯥꯎꯒꯤꯗꯨꯔꯣ
ꯎꯝ
ꯎꯝ ꯍꯥꯎꯕ
ꯍꯋꯦ ꯎꯝ ꯑꯗꯨꯅꯤ ꯍꯥꯎꯋꯦ ꯍꯥꯏꯕꯥ ꯄꯨꯛꯁꯦ ꯌꯥꯝ ꯅꯥꯏ ꯑꯋꯣꯏꯕ
ꯍꯤ ꯄꯝꯃꯤꯔꯣ ꯅꯇ꯭ꯔꯥ ꯐꯝꯕꯤꯔꯣ
ꯍꯤꯞꯄꯤꯅꯦ ꯗ꯭ꯔꯦꯁ ꯌꯦꯡꯉꯤ ꯄꯨꯛꯁꯦ ꯅꯥꯏ ꯉꯁꯥꯏꯗꯩ ꯑꯌꯨꯛꯇꯒꯤ ꯄꯨꯛꯁꯨ ꯑꯗꯨꯝ ꯍꯥ
ꯉꯁꯥꯏ ꯁꯤꯗꯒꯤꯗꯤ ꯉꯁꯥꯏꯗꯩꯗꯤ ꯀꯩꯗꯧꯔꯤꯅꯣ
ꯑꯩꯈꯣꯏ ꯏꯅꯥꯎꯄꯤꯒ ꯐꯤꯂꯝ ꯌꯦꯡꯉꯨꯕꯅꯤꯗ ꯃꯥ ꯌꯦꯡꯗꯦꯅ ꯅꯍꯥꯟ ꯁꯥꯎꯔꯛꯏꯕ
ꯅꯍꯥꯟꯒꯤꯗꯣ
ꯎꯝ
ꯑꯩꯈꯣꯏ ꯄꯨꯟꯅ ꯌꯦꯡꯃꯤꯟꯅꯔꯝꯃꯗꯤ ꯅꯨꯡꯉꯥꯏꯅꯤꯀꯣ
ꯎꯝ ꯃꯥ ꯁꯥꯎꯖꯜꯂꯛꯑꯦ
ꯍꯝ
ꯑꯁ ꯇꯜꯂꯦ ꯄꯨ ꯏꯟꯝꯃꯅ ꯆꯥꯛꯇꯤ ꯍꯥꯞꯄꯅꯤ
ꯀꯔꯝ ꯀꯥꯟ ꯂꯥꯛꯅꯤ ꯍꯥꯏꯒꯦ ꯏꯅꯝꯃꯕꯣ
ꯈꯪꯗꯣ ꯃꯥ ꯅꯣꯏ ꯅꯥꯀꯨꯞꯄꯤ ꯂꯩꯕ꯭ꯔꯣ
ꯈꯪꯗꯦ ꯂꯩꯔꯝꯗꯧꯗꯤ ꯃꯥꯟꯗꯦ ꯊꯥꯖꯗꯦꯕ
ꯎꯝ ꯔꯦꯗꯤ ꯇꯧꯔꯣ ꯊꯝꯃꯣꯃꯨ ꯀꯥꯏ ꯍꯥꯏꯕꯅꯤ ꯀꯗꯥꯏꯗꯒꯤ ꯔꯦꯗꯤꯅꯣ
ꯃꯥ ꯀꯌꯥꯝ ꯊꯦꯡꯉꯛꯀꯅꯤ ꯍꯥꯏꯒꯦ
ꯈꯪꯗꯦ ꯃꯥ ꯄꯨꯂꯤꯁ ꯂꯣꯏ ꯂꯩꯔꯛꯑꯒꯦ ꯔꯦꯗꯤ ꯇꯧꯔꯝꯃꯣ ꯍꯥꯏꯕꯅꯦ ꯑꯃꯨꯛ ꯃꯥꯅ ꯂꯣꯏ ꯂꯩꯔꯒ ꯑꯃꯨꯛ ꯇꯧꯗꯔꯗꯤ ꯅꯨꯡꯉꯥꯏꯇꯦꯅꯦ
ꯀꯩꯅꯣ ꯇꯧꯒꯗ꯭ꯔꯕ ꯎꯝ
ꯀꯩ
ꯍꯌꯥ ꯈꯦꯠꯆꯔꯤ ꯆꯥ ꯐꯪꯉꯔꯣꯏꯗ꯭ꯔꯣ ꯑꯩꯈꯣꯏꯁꯦ ꯉꯁꯤ
ꯈꯪꯗꯦꯕꯣ
ꯃꯃꯌ꯭ꯥꯏ ꯍꯣꯏꯒꯤ ꯃꯣꯏ ꯑꯥꯗ ꯀꯩꯅꯣ ꯇꯧꯗꯥꯏꯅꯦ ꯉꯥꯍꯥꯟꯃꯨꯛ ꯑꯗꯨꯝ ꯄꯨꯔꯛꯇꯏꯅꯦ ꯉꯁꯤ ꯍꯟꯗꯛꯇꯤ ꯄꯨꯔꯛꯑꯣꯏꯗꯣꯏꯖꯥꯠꯂꯣ
ꯈꯪꯗꯦ ꯍꯟꯗꯛꯇꯤ ꯄꯣꯔꯛꯇꯣꯏ ꯃꯥꯟꯗꯦ
ꯑꯗꯨꯗꯤ ꯆꯠꯇꯕ ꯃꯥꯜꯂꯦꯀꯣ
ꯎꯝ ꯇꯜꯂꯦꯗ
ꯎꯝ ꯆꯠꯅꯤꯡꯉꯦꯍꯥ ꯑꯩ ꯉꯁꯤ ꯈꯦꯆꯤ ꯌꯥꯝ ꯆꯠꯅꯤꯡꯉꯦ ꯍꯥꯏꯕ
ꯑꯁ ꯑꯗꯣ ꯏꯅꯝꯃ ꯑꯃꯨꯛ ꯂꯥꯛꯑꯒ ꯑꯃꯨꯛ ꯀꯩꯝ ꯇꯧꯔꯝꯗ꯭ꯔꯗꯤ ꯑꯃꯨꯛꯁꯨ ꯅꯨꯡꯉꯥꯏꯔꯣꯏꯅꯦ ꯇꯧꯔꯤꯁꯦ
ꯑꯗꯨꯗꯤ ꯑꯩꯈꯣꯏ ꯇꯧꯁꯜꯂꯨꯔꯁꯤꯔꯣ ꯉꯥꯏꯍꯥꯛ ꯃꯤꯅꯤꯠ ꯃꯉꯥ ꯇꯔꯥꯃꯨꯛ ꯂꯩꯔꯒ
ꯎꯝꯍꯝ ꯉꯥꯏꯈꯥꯗ ꯑꯩꯗꫭ ꯑꯟꯇꯤ ꯃꯁꯥ ꯉꯝꯗꯦ ꯆꯥꯛ ꯃꫭꯏ ꯆꯥꯛꯄꯤꯖ ꯀꯣꯜ ꯂꯤꯛ ꯀꯩ ꯀꯩ ꯑꯃꯨꯛ ꯐꯦꯡꯉꯝꯃꯒꯥꯂꯥꯛꯇ꯭ꯔꯗꯤ ꯑꯃꯨꯛ ꯅꯨꯉꯥꯏꯔꫭꯏ ꯃꯣꯏꯗꯣ ꯉꯟꯇꯥ ꯆꯥꯊꯣꯛꯇꯣꯏꯔꯥ ꯑꯝꯇ ꯌꯦꯡꯒꯦꯕ ꯑꯗꯨ ꯑꯩꯖꯨ ꯑꯩꯗꯤ ꯆꯥꯛꯈꯨꯝꯁꯨ ꯄꯥꯏꯕ ꯀꯩꯁꯨ ꯌꯥꯗꯦ
ꯎꯝ ꯑꯗꯨꯗꯤ ꯊꯦꯡꯉꯅꯤꯌꯦ ꯑꯗꫭ ꯑꯩ ꯆꯥꯛ ꯂꯥꯝꯗꯤ ꯂꯥꯝꯃꯦꯕꫭ ꯉꯁꯤꯖꯦ ꯈꯕ꯭ꯔ ꯉꯁꯥꯏꯗꯒꯤ
ꯅ ꯃꯥ ꯂꯥꯛꯑ ꯆꯥꯁꯦꯅ ꯍꯥꯏꯕꯅꯤ ꯏꯅꯝꯕꯅꯗꯤ ꯈꯪꯗꯦ ꯈꯪꯗꯦ ꯅꯥꯀꯨꯞꯄꯤ ꯀꯩꯀꯩꯗꯣ ꯂꯩꯇ꯭ꯔꯗꯤ ꯀꯃꯥꯏꯅ ꯇꯧꯅꯤ ꯀꯗꯥꯏꯗ ꯂꯩꯔꯨꯅꯤ
ꯀꯣꯕꯤꯗꯤ ꯂꯩꯇ꯭ꯔꯣ ꯅꯣꯏꯒꯤ
ꯈꯪꯗꯤꯌꯦ ꯌꯦꯡꯒꯦ ꯂꯩꯔꯝ ꯗꯣꯏ ꯌꯥꯝꯃꯥꯟꯗꯦꯕ ꯌꯦꯡꯒꯦ ꯑꯗꯨ ꯈꯪꯗꯦ ꯌꯦꯡꯒꯦ
ꯑꯩꯁꯨ ꯌꯦꯡꯉꯛꯀꯦ ꯌꯨꯝꯗꯕꯨꯗꯤ
ꯎꯝ ꯁꯤꯗꯒꯤ ꯀꯩꯅꯣ ꯇꯧꯔꯒ ꯅꯠꯇ꯭ꯔꯒ ꯁꯤꯗꯒꯤ ꯇꯤꯜꯍꯧ ꯁꯤꯡꯗꯣ ꯉꯧꯈ꯭ꯔꯁꯤꯔ ꯉꯥꯔꯤ ꯇꯧꯗꯕꯤꯗ
ꯎꯝ ꯌꯥꯏꯌꯦ ꯑꯗꯣ ꯉꯥꯔꯤꯁꯨ ꯈꯤꯇꯪꯗꯤ ꯍꯥꯞꯁꯦ ꯉꯥꯔꯤ ꯈꯤꯇꯪ ꯍꯥꯞꯄꯗꯣ ꯍꯥꯎꯋꯦ
ꯎꯝ ꯌꯥꯝ ꯅꯠꯇꯕꯤ ꯈꯤꯇꯪ ꯍꯥꯞꯁꯦ
ꯎꯝ ꯁꯨꯛ ꯍꯥꯞ ꯍꯥꯞꯇꯕꯗꯨꯗꯤ ꯑꯃꯨꯛ ꯍꯩꯅꯔꯣꯏ
ꯍꯥꯏꯗꯤ ꯃꯄꯥꯛ ꯑꯃ ꯃꯄꯥꯛ ꯑꯃꯒꯨꯝꯕꯗꯪ ꯍꯥꯞꯁꯦꯕ ꯃꯄꯥꯛ ꯑꯃ ꯑꯅꯤꯒꯨꯝꯕ ꯃꯄꯥꯛ ꯑꯃ ꯑꯅꯤꯒꯨꯝꯕ ꯑꯆꯝ
ꯑꯍꯨꯝ ꯃꯔꯤ
ꯎꯝ ꯑꯍꯨꯝ ꯃꯔꯤꯗꯨꯗꯤ ꯑꯗꯨꯝ ꯉꯥꯔꯤ ꯌꯥꯎꯕꯒ ꯆꯞ ꯃꯥꯟꯅꯔꯒꯅꯤ
ꯑꯍꯨꯝ ꯍꯥꯞꯄꯁꯦ ꯑꯗꯨꯗꯤ ꯀꯩꯁꯨ ꯌꯥꯝ ꯀꯩꯅꯣ ꯇꯧꯗꯦ ꯍꯥꯏꯕ ꯍꯥꯏꯗꯤ ꯍꯩꯅꯔꯛꯇ꯭ꯔꯦꯕ ꯑꯩ ꯁꯨꯝ ꯆꯥꯕꯗꯣ ꯉꯥꯔꯤ ꯌꯥꯎꯗꯕꯤꯗ ꯊꯨꯝꯕꯒꯤ ꯇꯥꯏꯞꯇ ꯇꯧꯕꯗꯣ ꯈꯪꯕꯔꯥ ꯁꯥꯏꯔꯒ ꯑꯗꯨꯃꯥꯏꯅ ꯇꯧꯂꯩꯕꯗꫭ ꯆꯥꯛꯇꯤ ꯊꯣꯡꯈ꯭ꯔꯕꫭ
ꯊꫭꯡꯈꯔꯥꯕ ꯃꯥꯜꯂꯦ
ꯀꯩ ꯌꯦꯟꯖꯥꯡ ꯊꯣꯡꯈ꯭ꯔꯒꯦ
ꯈꯪꯗꯦꯗꯥ ꯑꯩꯁꯨ ꯍꯧꯖꯤꯛꯇ ꯆꯪꯉꯛꯇꯉꯥꯏꯔꯤ ꯑꯩꯈꯣꯏ ꯏ ꯏꯅꯥꯎ ꯁꯤꯗꯣ ꯁꯤꯅꯤꯃꯥ ꯌꯦꯡꯅꯤꯡꯉꯤꯅ ꯌꯦꯡꯉꯨꯕꯗꯣ ꯑꯗꯨ ꯃꯇꯝ ꯌꯦꯡꯍꯧꯕꯗꯣ ꯅꯨꯡꯉꯥꯏꯔꯣꯏꯅꯦ
ꯎꯝ
ꯌꯦꯡꯃꯤꯟꯅꯔꯨꯕꯅꯦ ꯑꯁ ꯒꯌ꯭ꯥꯟ ꯃꯦꯜ ꯇꯥꯗꯦ ꯇꯧꯔꯤꯁꯦ ꯄꯨꯛꯅ ꯃꯔꯣꯟ ꯑꯃ ꯅꯥꯕꯅꯦ
ꯀꯥꯡꯒꯤ ꯑꯆꯥꯄꯣꯠ ꯆꯥꯕꯁꯨ ꯊꯣꯛ ꯇꯔꯦ ꯑꯩꯈꯣꯏꯗꯤ ꯎꯝ ꯑꯗꯨ ꯍꯣꯔꯦꯟ ꯂꯩꯈꯔꯒꯕꯨꯗꯤ ꯐꯩꯔꯅꯤꯗ ꯃꯌꯥꯝꯒ
ꯍꯣꯏ ꯑꯗꯨꯕꯨꯗꯤ ꯑꯗꯨ ꯑꯣꯏꯔꯖꯨ ꯐꯣꯟꯁꯦ ꯆꯞꯄꯅ ꯂꯣꯏꯔꯦꯃꯦ ꯃꯤꯠꯀꯨꯞ ꯑꯃ ꯅꯠꯇꯦ ꯁꯦꯀꯦꯟ ꯑꯃ ꯐꯥꯗꯅ ꯑꯗꯨꯝ ꯅꯝꯕ ꯁꯨꯡꯌꯥ ꯌꯥꯗꯦ ꯍꯥꯏꯕ ꯀꯃꯥꯏꯅ ꯇꯧꯗꯣꯏꯅꯣ ꯈꯪꯗꯦ
ꯐꯣꯟ ꯑꯃ ꯁꯤꯜꯂꯣꯅ ꯍꯥꯏꯔꯛꯏꯅꯦ ꯐꯣꯟ ꯑꯃ ꯁꯤꯜꯂꯣꯅ ꯏꯪꯒꯤꯠ ꯄꯤꯔꯛꯏꯅꯤ
ꯍꯣꯏ ꯑꯗꯣ ꯑꯁ ꯌꯥꯗ꯭ꯔꯦ ꯍꯥꯏꯕ
ꯎꯝ
ꯁꯥꯎꯅꯤꯡꯉꯦ ꯍꯥꯏꯕꯁꯨ ꯀꯃꯥꯏꯅ ꯇꯧꯗꯣꯏꯅꯣ ꯈꯪꯗꯦ ꯃꯤ
ꯑꯁ ꯉꯁꯤꯁꯦ ꯑꯩꯗꯤ ꯈꯦꯆꯤꯏꯁꯦ ꯆꯥꯅꯤꯡꯕ ꯍꯥꯏꯕꯗꯨꯝꯗꯣ ꯑꯣꯏ ꯍꯥꯏꯕ ꯉꯁꯤꯁꯦ ꯀꯩꯒꯤꯅꯣ ꯈꯪꯪꯗꯋꯅꯦ ꯀꯥꯡꯒ ꯑꯣꯏꯁꯤꯟꯕꯒꯅꯦ
ꯍꯣꯏ ꯑꯗꯨꯕꯨꯗꯤ
ꯍ ꯑꯩꯈꯣꯏꯗꯤ ꯀꯥꯛ ꯀꯣꯏꯕꯁꯨ ꯀꯩꯝꯇ ꯆꯠꯄ ꯐꯪꯖꯗ꯭ꯔꯦ
ꯑꯥꯎ
ꯏꯅꯝꯃꯥꯍꫭꯏꯗꯨꯕꯨ ꯀꯥꯏ ꯀꯥꯏꯗꯥ ꯆꯠ ꯖꯠꯅꫭ ꯉꯁꯥꯏ
ꯃꯣꯏꯗꫭ ꯑꫭꯁꯨꯝ ꯀꯩꯅꯣ ꯑꯥ ꯕꯖꯥꯔꯔꯣꯝꯗꯗꯤ ꯆꯠꯅꯤ ꯀꯥꯏꯅꯗꯤ ꯍꯥꯏꯕꯅꯦ
ꯂꯥꯞꯅ ꯆꯠ ꯆꯠꯇꯔꯗꯤ ꯑꯃꯨꯛ ꯅꯨꯡꯉꯥꯏꯇꯦꯗꯅ ꯅꯠꯇꯔ ꯀꫭꯏꯕ ꯆꯠꯄꯁꯤꯗꯕꯨ ꯑꯁꯥꯏꯐꯧ ꯆꯠꯂꯒꯗꯤ ꯀꯩꯁꯨ ꯇꯣꯛꯅꯤꯡꯗꯦꯕ
ꯍꯣꯏ ꯑꯗꯨꯃꯥꯏꯅ ꯆꯠꯅꯤꯗꯤ ꯍꯥꯏꯕ꯭ꯔꯥ ꯑꯗꯨ ꯈꯪꯗꯦ ꯑꯗꯨꯃꯥꯏꯅ ꯆꯠꯀꯗ꯭ꯔꯣ ꯒꯤꯌꯟ-ꯃꯦꯟ ꯇꯥꯗꯦ ꯑꯁ ꯍꯨꯏꯔ ꯈꯣꯡꯉꯤꯗꯨꯅ
ꯍꯣꯏ ꯍꯨꯏ ꯑꯣꯏꯔ ꯃꯥꯜꯂꯦ ꯑꯁꯣꯝꯗ
ꯎꯝ
ꯂꯣꯛꯇꯥꯛ ꯆꯠꯅꯤꯡꯉꯤ ꯑꯩ ꯉꯁꯥꯏ ꯏꯅꯝꯃ ꯏꯅꯝꯃꯩ ꯅꯨꯄꯥꯗ ꯍꯥꯏꯔꯝꯕꯅꯦꯕ
ꯀꯥꯛ ꯀꯂꯦꯟꯗ ꯀꯥꯛ ꯀꯂꯦꯟꯗ ꯆꯠꯁꯤꯀꯣ ꯈꯣꯠꯁꯤꯀꯣꯅꯗꯤ ꯍꯥꯏꯔꯝꯕꯅꯤ ꯈꯪꯗꯦꯗꯣ
ꯅꫭꯏ ꯅꯃꯥꯟꯅꯕꯤꯒꯤ
ꯅꯠꯇꯍꯦ ꯑꯩꯈꯣꯏ ꯏꯅꯝꯃꯥꯒꯤ ꯅꯨꯄꯥꯗ ꯑꯩꯈꫭꯏ ꯗꯥꯗ ꯑꯩꯈꫭꯏ ꯗꯥ ꯑꯇꫭꯝ ꯑꯩꯈꫭꯏ ꯗꯥ ꯌꯥꯏ ꯃꯗꯣ
ꯆꯠꯁꯦ ꯀꯣꯠꯁꯦꯁꯨ ꯍꯥꯏꯅꯔꯅꯦ ꯑꯗꯣ ꯈꯪꯗꯦ ꯃꯥ ꯌꯥꯔꯛꯑꯗꯤ ꯐꯩ ꯌꯥꯔꯛꯇ꯭ꯔꯗꯤ ꯈꯪꯗꯦ ꯆꯂꯗꯤ
ꯎꯝ
ꯆꯠꯅꯤꯡꯉꯤꯗꯅ ꯐꯖꯅ ꯅꯠꯇ꯭ꯔꯗꯤ ꯆꯠꯅꯤꯡꯗꯦꯕ ꯇꯜꯂꯦꯕ
ꯑꯗꯨꯅꯦ ꯆꯠꯂꯗꯤ ꯂꯥꯞꯅ ꯆꯠꯅꯤꯡꯉꯦꯕ ꯑꯁꯥꯏꯐꯧ ꯆꯠꯂꯨꯕꯒꯤ ꯈꯕꯧ ꯆꯠꯄꯒꯤ ꯐꯅꯦꯛ ꯐꯤ ꯏꯟꯕꯗꯨꯗꯤ ꯇꯜꯂꯦꯗꯅ ꯑꯗꯨꯒꯤ ꯃꯊꯛꯇ
ꯑꯧ ꯑꯗꯨꯅꯦ ꯍꯥꯏꯁꯦ ꯌꯥꯝ ꯇꯜꯂꯦ ꯇꯧꯔꯤꯁꯦ
ꯑꯦꯄꯜ ꯊꯥꯅꯤꯡꯗ꯭ꯔꯣ ꯁꯦꯝ
ꯍꯥꯏꯅꯤꯡꯉꯤ
ꯗ꯭ꯔꯦꯒꯣꯟꯁꯦ ꯌꯥꯝ ꯊꯥꯅꯤꯡꯉꯦ ꯑꯩꯗꯤ
ꯑꯩꯁꯨꯅꯦ ꯊꯥꯅꯤꯡꯉꯤ ꯊꯥꯅꯤꯡꯕꯩ ꯍꯥꯏꯔꯗꯤ
ꯃꯌꯥꯝ ꯀꯩꯅꯣ ꯇꯧꯔꯒ ꯊꯥꯕꯗꯣ
ꯎꯝ
ꯍꯥꯏꯗꯤ ꯁꯥꯡꯉ ꯁꯥꯡꯉꯦ ꯊꯥꯕꯗꯣ
ꯎꯝ ꯑꯩꯈꯣꯏꯒꯤ ꯇꯤꯟ ꯈꯣꯡꯕ ꯇꯥꯕ꯭ꯔꯥ
ꯎꯝ ꯇꯥꯏ ꯍ ꯇꯣ ꯀ ꯀꯩ ꯀꯣꯗꯣ
ꯑꯥꯎ
ꯃꯥꯁꯦ ꯌꯨꯝꯗ ꯂꯩꯕꯁꯦ ꯌꯥꯝ ꯀꯥꯟꯅꯩꯌꯦ ꯍꯥꯏꯗꯤ ꯀꯩꯅꯣꯒꯤꯒꯨꯝꯕ ꯍꯥꯏꯗꯤ ꯑꯩꯈꯣꯏꯗ ꯏꯁꯥꯗ ꯑꯅꯥꯕ ꯑꯃ ꯐꯠꯇꯕ ꯑꯅꯥꯕ ꯀꯦꯟꯁꯔꯒꯨꯝꯕꯁꯦ ꯃꯥꯅ ꯉꯥꯛꯊꯣꯛꯑꯦ ꯍꯥꯏꯌꯦꯕ
ꯎꯝ
ꯍꯥꯏꯗꯤ ꯍꯟꯗ꯭ꯔꯦꯠ ꯄꯥꯔꯁꯦꯟ ꯉꯥꯛꯊꯣꯛꯄ ꯉꯝꯗ꯭ꯔꯁꯨ ꯂꯩꯗꯅ ꯊꯥꯔꯇꯤ ꯄꯥꯔꯁꯦꯟꯃꯨꯛꯀ ꯑꯗꯨꯝ ꯉꯥꯛꯊꯣꯛꯑꯦ ꯍꯥꯏꯕꯗꯣ ꯑꯗꯨꯏ ꯃꯥ ꯂꯩꯕꯁꯦ ꯐꯩꯌꯦꯅ ꯍꯥꯏꯅꯩꯌꯦ ꯊꯑꯣꯏꯒꯤ ꯃꯤꯗꯤ ꯂꯩꯔꯒꯒ ꯌꯣꯛꯅꯩꯌꯦꯀꯣ ꯑꯩꯈꯣꯏꯗꯗꯤ ꯑꯗꯨꯝ ꯃꯁꯥ ꯃꯈꯣꯡ ꯊꯣꯛꯨꯅ ꯂꯥꯛꯆꯔꯦ
ꯍꯣꯏ
ꯑ
ꯐꯩ ꯍꯥꯏꯕ
ꯎꯝ
ꯑꯁ ꯈꯪꯉꯦ ꯇꯧꯋ ꯏꯅꯝꯝꯕꯗꯣ ꯑꯩꯗꯤ ꯏꯅꯃꯗꯅ ꯑꯩ ꯍꯣꯔꯦꯟ ꯍꯜꯂꯒ ꯃꯥ ꯊꯕꯛ ꯌꯥꯎꯕꯗꯣ ꯌꯥꯝ ꯇꯟ ꯅꯨꯡꯉꯥꯏꯔꯣꯏ ꯍꯥꯏꯕ ꯍꯥꯏꯗꯤ ꯀꯩꯝ ꯇꯧꯔꯝꯕꯗꯨꯣ ꯀꯩꯝ ꯇꯧꯔꯝꯗꯕꯗꯣ
ꯑꯁ ꯑꯗꯣ ꯏꯕꯥꯅꯤ ꯅꯪꯅꯁꯨ ꯄꯥꯏꯗ꯭ꯔꯁꯨ ꯑꯩ ꯄꯥꯏꯔꯒ ꯍꯥꯏꯐꯦꯠ ꯇꯧꯕꯤ ꯌꯥꯅꯗꯣꯅꯝ
ꯃꯣꯏꯗ ꯗꯥꯏꯔꯦꯛ ꯆꯪꯗ꯭ꯔꯁꯨ ꯑꯩꯈꯣꯏ ꯑꯩꯈꯣꯏ ꯁꯤꯗꯒꯤ ꯇꯤꯜꯍꯧꯒ ꯁꯤꯡꯒ ꯈꯔ ꯉꯧꯈ꯭ꯔꯁꯤꯦ ꯀꯩꯗꯧꯔꯒꯦ
ꯍꯣꯏ ꯌꯥꯏꯌꯦ ꯑꯗꯨꯗꯤ ꯑꯗꯨꯅꯕꯨꯗꯤ ꯍꯥꯏꯗꯤ ꯑꯥꯗꯣ ꯊꯛꯅ ꯁꯝꯃꯦꯔꯅ
ꯎꯝ ꯑꯗꯨꯗꯩ ꯎꯝ ꯄ꯭ꯔꯤꯊꯤꯁꯤꯅ ꯌꯥꯗꯔꯣꯏ ꯄ꯭ꯔꯤꯇꯤꯁꯤꯅ ꯍꯌꯦꯡ ꯑꯦꯛꯖꯥꯝ ꯂꯩ ꯑꯗꯣ ꯃꯥꯔ ꯀꯨꯟꯊ꯭ꯔꯥ ꯈꯤꯪꯅꯦꯕꯨꯗꯤ ꯍꯥꯏ
ꯎꯝ ꯈꯁꯥ ꯂꯨꯋ ꯆꯅꯤ ꯐꯔ ꯍꯛꯇ
ꯑꯗꯨꯅ ꯀꯩꯁꯥꯏ ꯍꯥꯏꯅ ꯂꯨꯕꯗꯤ ꯅꯠꯇꯕꯅꯤꯅ
ꯎꯝ ꯑ ꯍꯦꯟꯖꯥꯡ ꯑꯍꯥꯎꯕ ꯑꯃꯒ ꯇꯧꯔ ꯆꯥꯅꯤꯡꯗ꯭ꯔꯣ ꯀꯩꯅꯣꯝꯒ ꯁꯤꯡꯖꯨꯒ ꯇꯧꯔꯒ ꯁꯂꯥꯗꯀ ꯊꯝꯃꯒ
ꯎꯝ
ꯑꯁ ꯉꯁꯥꯏꯒꯤ ꯈꯨꯁꯥꯗꯣ ꯀꯩꯅꯣ ꯍꯥꯏꯕ ꯉꯁꯥꯏꯒꯤꯗꯣ
ꯑꯗꯨ ꯑꯗꯨꯅꯦ
ꯏꯁꯥꯒꯁꯦ ꯄꯨꯔꯥ ꯆꯝꯐꯨꯠ ꯐꯨꯠꯂꯦ ꯍꯥꯏꯕ
ꯀꯣꯛꯀꯥ ꯉꯥꯎꯋꯦ
ꯅꯣꯡꯁꯤꯅ ꯑꯗꯨꯝ ꯃꯪꯕꯤꯔꯛꯑꯗꯤ ꯐꯕ ꯀꯣꯂꯦꯖ ꯆꯠꯂꯝꯗꯥꯏꯁꯤꯗ ꯑꯃꯨꯛ ꯍꯌꯦꯡꯗꯒꯤꯩ ꯀꯣꯂꯦꯖ ꯁꯤ ꯆꯠꯇꯣꯏꯅꯦ ꯑꯗꯨꯅ ꯑꯃꯨꯛ ꯀꯩꯅꯣ ꯇꯧꯔꯦ ꯍꯥꯏꯕ ꯎꯝ ꯅꯨꯡꯁꯥꯁꯦ ꯌꯥ ꯌꯥꯡꯅ ꯁꯥꯒꯠꯂꯛꯑꯦ ꯍꯥꯏꯕ ꯍꯟꯗꯛꯁ ꯎꯁꯦ ꯇꯟꯗꯦꯕ ꯁꯥꯕꯅꯤꯅ ꯍꯥꯏꯗꯤ ꯋꯥꯒ ꯉꯥꯡꯅꯤꯡꯗꯕꯤ ꯆꯣꯛꯊꯕꯤ ꯑꯣꯏꯕꯗꯣ ꯑꯗꯨꯗꯣ ꯌꯥꯝ ꯑꯣꯏꯌꯦꯕ
ꯎꯝ ꯁ
ꯑꯥ ꯃ ꯊ ꯎꯝ ꯀꯩ ꯌꯦꯟꯖꯥꯡ ꯊꯣꯡꯕ꯭ꯔꯖꯥꯠꯅꯣ
ꯈꯪꯗꯦꯗ
ꯑꯩꯈꯣꯏꯗꯤ ꯂꯣꯟ ꯍꯧꯅꯤ ꯍꯥꯏꯕ ꯀꯩꯅꯣꯝ ꯍꯥꯏꯍꯧꯕꯅꯤ
ꯀꯩꯊꯣꯡꯅꯦꯕ
ꯏꯔꯣꯟꯕ
ꯎꯝ
ꯑꯩꯗꯤꯅꯦ ꯑꯁ ꯑꯩ ꯉꯁꯤꯁꯦ ꯑꯩ ꯇꯁꯦꯡꯅ ꯀꯥꯡꯂꯦ ꯀꯥꯡ ꯅꯨꯃꯤꯠꯁꯤꯗ ꯀꯥꯡ ꯑꯍꯧꯕ ꯅꯨꯃꯤꯠꯁꯤꯗ ꯑꯩꯗꯤ ꯀꯩꯅꯣꯁꯦ ꯆꯥꯕ ꯐꯪꯉꯔꯣꯏꯗꯣꯏ ꯖꯥꯠꯂꯣ ꯇꯧꯔꯤꯁꯤ ꯀꯣ ꯑꯣ ꯄꯣꯠ ꯂꯩꯕ ꯆꯠꯅꯤꯡꯗ꯭ꯔꯣ ꯁꯣꯞꯄꯤꯡ ꯇꯧꯕ ꯍꯗꯒꯨꯝꯕ
ꯄꯩꯁꯥꯒ ꯂꯣꯏ ꯂꯣꯏꯒ꯭ꯔꯦꯗ
ꯑꯩꯁꯨ ꯄꯩꯁꯥ ꯍꯥꯏꯒꯦ ꯑꯝ ꯂꯩꯖꯦꯗ ꯀꯌꯥꯝ ꯂꯩꯇꯕ ꯅꯠꯇꯦ ꯑꯝꯇ ꯂꯩꯇꯦ
ꯃꯤ ꯑꯍꯨꯝꯅꯦꯕꯀꯣ ꯄꯩꯁꯥ ꯄꯤꯔꯝꯃꯤꯁꯦ ꯑꯗꯨꯒ ꯄꯩꯁꯥꯒ ꯑꯝꯇ ꯂꯩꯔꯝꯗꯕꯅ ꯂꯨꯄꯥ ꯆꯧꯉꯥ ꯈꯛꯇꯪ ꯑꯗꯨꯖꯨ ꯑꯆꯣꯏꯕꯇꯪ ꯉꯥꯏꯔꯥ ꯂꯩꯔꯝꯕ ꯋꯥꯅꯤ ꯀꯥꯏ ꯀꯏ ꯆꯠꯈꯔꯕꯅꯣ ꯈꯪꯗꯦ ꯃꯤ ꯑꯍꯨꯝꯅꯅꯤꯀꯣ ꯄꯩꯁꯥ ꯄꯤꯔꯃꯤꯁꯦ ꯃꯤ ꯑꯍꯨꯝꯅ
ꯀꯩ ꯀꯩ ꯂꯩꯊꯣꯛꯈ꯭ꯔꯒꯦ ꯑꯗꯨꯗꯤ
ꯐꯪꯗ ꯑꯩꯩꯥꯇ ꯌꯥꯝꯗꯦ ꯂꯄꯥ ꯆꯃꯉꯥꯇ ꯉꯥꯏꯔꯦꯝ ꯀꯩ ꯀꯩ ꯁꯤꯖꯤꯟꯅꯝꯗꯦ ꯃꯆꯦꯠ ꯃꯆꯦꯠ ꯃꯆꯦꯠ ꯑꯗꯩ ꯑꯗꯩ ꯅꯥꯎꯕꯤ ꯕꯥꯔꯗꯦꯗꯁꯨ ꯂꯨꯄꯥ ꯆꯅꯤꯃꯨꯛ ꯇꯧꯔꯦ ꯑꯗꯨꯗꯒꯤ ꯑꯗꯨꯕꯨꯗꯤ ꯃꯆꯦꯠ ꯃꯆꯦꯠ ꯃꯌꯥꯝ ꯇꯧꯕꯩꯅꯦꯕ
ꯍꯣꯏ ꯃꯆꯤꯠ ꯃꯆꯤꯠꯁꯤꯅ ꯍꯥꯏꯗꯤ ꯄꯣꯠ ꯑꯃꯇꯪꯗ ꯄꯩꯁꯥ ꯗ꯭ꯔꯣꯛ ꯂꯥꯎꯅ ꯂꯩꯊꯣꯛꯈꯤꯕꯁꯤꯅ ꯍꯥꯏꯗꯤ ꯑꯩꯈꯣꯏꯗ ꯒ꯭ꯌꯥꯟ ꯇꯥꯍꯧꯋꯤꯗꯅ ꯃꯆꯤꯠ ꯃꯆꯤꯠꯁꯤꯗꯤ ꯌꯥꯝ ꯀꯩꯅꯣ ꯇꯧꯕꯑꯕꯅꯦ ꯍꯥꯏꯕ ꯂꯨꯄꯥ ꯌꯥꯡꯈꯩ ꯎꯝ ꯌꯥꯡꯈꯩ ꯌꯥꯡꯈꯩꯗ ꯇꯤꯡꯉꯦ ꯈꯜꯗꯣ ꯑꯗꯨꯝ ꯂꯣꯏꯁꯟꯈꯤꯕꯦꯅꯦ ꯍꯥꯏꯣ
ꯍꯥꯏꯗꯤ ꯑꯗꯨ ꯂꯨꯄꯥ ꯍꯟꯗꯛ ꯂꯨꯄꯥ ꯆꯅꯤ ꯁꯠꯂꯤꯁꯦ ꯈꯔ ꯌꯥꯝꯃꯦꯕ ꯑꯗꯩ ꯆꯥꯝꯃ ꯆꯅꯤ ꯆꯥꯝꯃ ꯆꯅꯤ ꯆꯥꯝꯃ ꯌꯥꯝ ꯁꯠꯂꯦ ꯑꯗꯒꯤ ꯑꯃꯨꯛ ꯑ ꯄꯩꯁꯥꯗꯨꯣ ꯑꯦꯀꯥꯎꯟꯗ ꯑꯃꯨꯛ ꯍꯥꯞꯆꯤꯟꯕꯒꯤ ꯑꯦꯀꯥꯎꯟꯗꯨꯗꯒꯤ ꯐꯠ ꯐꯠ ꯑꯃꯨꯛ ꯂꯩꯅꯔꯦ ꯑꯗꯨꯒꯤ ꯉꯔꯥꯡ ꯑꯃꯨꯛ ꯁꯤꯃꯥꯃꯨꯛ ꯀꯛꯑꯦ ꯑꯃꯃꯨꯛ ꯃꯌꯥꯝ ꯁꯨꯝ ꯃꯆꯥ ꯃꯆꯥ ꯃꯌꯥꯝ ꯇꯧꯅꯕꯗꯣ ꯆꯥꯝ ꯆꯥꯃ ꯑꯣꯏꯔꯁꯨ ꯆꯅꯤ ꯆꯅꯤ ꯑꯣꯏꯔꯁꯨ ꯄꯩꯁꯥꯗꯣ ꯃꯄꯨꯝ ꯍꯦꯛꯇ ꯄꯨꯜꯂꯞ
ꯂꯤꯁꯤꯡ ꯑꯃ ꯂꯤꯁꯤꯡ ꯑꯃ ꯃꯈꯥꯏꯁꯦ ꯀꯩꯁꯨ ꯈꯪꯍꯧꯗꯕꯅꯦꯕ ꯑꯗꯨꯃꯥꯏꯅ ꯆꯥꯝ ꯆꯥ ꯆꯟ ꯆꯍꯤ ꯂꯧꯊꯣꯛꯄꯗꯣ
ꯄꯩꯁꯥꯨ ꯂꯨꯄꯥ ꯆꯃꯉꯥ ꯈꯛꯇ ꯉꯥꯏ ꯂꯩ ꯔꯝꯃꯦ ꯉꯁꯥꯏ ꯊꯤꯔꯤꯨ ꯂꯨꯄꯥꯥ ꯆꯥꯝꯉꯥꯇꯪ ꯉꯥꯏꯔꯦ
ꯍꯥꯟꯅ ꯁꯦꯝꯄꯐꯨꯒꯤꯗꯨꯗꯤ ꯂꯩꯌꯦꯕ ꯅꯠꯇ꯭ꯔꯣ
ꯂꯩꯌꯦ ꯑꯗꯨꯕꯨꯗꯤ ꯂꯩꯔꯦ ꯀꯨꯏꯔꯦ ꯁꯦꯡꯕꯨꯨꯒ ꯊꯥꯗꯕ ꯊꯥ ꯑꯅꯤ ꯑꯍꯨꯝ ꯁꯨꯔꯝꯃꯅꯤ ꯁꯦꯡꯕꯨꯨꯒ ꯊꯥꯗꯗꯕ
ꯊꯥꯗꯧ ꯌꯥꯗ꯭ꯔꯣ ꯈꯔ ꯈꯔ ꯑꯗꯨꯗꯤ ꯂꯨꯄꯥ ꯆꯥꯝꯃ ꯆꯅꯤ ꯆꯥꯝꯃ ꯆꯅꯤꯗꯤ ꯑꯗꯨꯝ ꯊꯥꯗꯧ ꯌꯥꯗ꯭ꯔꯕ
ꯏꯁ ꯁꯪꯗ꯭ꯔꯦ ꯏꯕꯦꯝ ꯁꯪꯗ꯭ꯔꯦ ꯀꯩꯅꯣ ꯇꯧꯗ꯭ꯔꯦ ꯄꯩꯁꯥ ꯊꯥꯗꯕꯒꯤ ꯀꯩꯅꯣꯒ ꯇꯧꯗ꯭ꯔꯦ ꯄꯩꯁꯥ ꯂꯦꯝꯗ꯭ꯔꯤꯕ ꯃꯦꯝꯅ ꯀ꯭ꯂ ꯀꯩꯅꯣ ꯇꯧꯔꯛꯏꯁꯤꯕꯨ ꯅꯍꯥꯟꯗꯒꯤ ꯇꯧꯔꯛꯏꯁꯦ ꯊꯥ ꯑꯅꯤ ꯑꯣꯏꯁꯦ
ꯅꯣꯖꯨ ꯀꯩꯅꯣꯇꯧ ꯁꯜꯂꯛꯄꯩꯅꯤ